ꯍꯜꯂꯣ ꯍꯜꯂꯣ ꯇꯥꯔꯦ ꯇꯥꯔꯦ
ꯇꯥꯔꯤꯁꯤꯗꯤ ꯀꯩꯅꯣ ꯃꯈꯣꯟꯁꯤ ꯏꯄꯤꯛ ꯄꯤꯛꯅꯕꯒꯤ ꯍꯥꯏꯗꯤ ꯏꯆꯥꯟ ꯆꯥꯟꯅꯗꯕꯩ ꯇꯥꯏꯞꯇ ꯇꯧꯋꯦ
ꯅꯦꯠ ꯅꯨꯡꯉꯥꯏꯇꯕ꯭ꯔꯥ ꯈꯪꯗꯦ
ꯃꯥꯅꯦ ꯅꯦꯠꯁꯦ ꯌꯥꯗ꯭ꯔꯕ꯭ꯔꯥ ꯀꯩꯅꯣꯝ ꯇꯧꯔꯦ
ꯅꯪ ꯆꯥꯛꯀ ꯆꯥꯔꯕꯣ
ꯆꯥꯛꯂꯣ ꯆꯥꯛ ꯆꯥꯗ꯭ꯔꯤꯗ ꯉꯍꯥꯛꯇꯪ ꯂꯩꯔ ꯆꯥꯅ ꯀꯦꯅ ꯇꯧꯔꯤ ꯇꯥꯏꯌꯦ
ꯀꯩ ꯀꯩ ꯌꯦꯟꯖꯥꯡ ꯄꯤꯕ ꯇꯥꯏꯌꯦ ꯇꯥꯏꯌꯦ
ꯌꯦꯟꯁꯥꯡꯗꯤ ꯉꯁꯤꯗꯤ ꯁꯟꯗꯦ ꯑꯣꯏꯕꯒꯤ ꯎꯇꯤ ꯎꯇꯤ ꯑꯣꯏꯅ ꯄꯤꯔꯦ
ꯎꯝ ꯎꯇꯤꯒ ꯀꯩꯒ ꯄꯤꯕ ꯑꯩꯈꯣꯏꯁꯨ ꯎꯠꯇꯤꯒ ꯃꯣꯔꯣ ꯃꯦꯠꯄꯒ ꯄꯤ
ꯆꯞ ꯃꯥꯟꯅꯔꯤꯅꯦ ꯑꯗꯨꯗꯤ
ꯆꯞ ꯃꯥꯟꯅꯔꯦ ꯍꯦꯟꯖꯥꯡ ꯂꯥꯟꯅꯁꯤꯔꯣ ꯀꯅꯥꯅ ꯍꯦꯟꯅ ꯍꯥꯎꯒꯦ ꯌꯦꯡꯅꯁꯤꯔꯣ
ꯌꯦꯡꯁꯤ ꯌꯦꯡꯁꯤ ꯑꯩꯗꯤ ꯅꯣꯏꯅ ꯍꯦꯟꯅ ꯍꯧꯔꯝꯗꯧꯕ ꯃꯥꯜꯂꯦ ꯑꯩꯈꯣꯏꯗꯤ ꯀꯌꯥ ꯀꯩ ꯗꯧꯗꯦꯕ
ꯑꯩꯈꯣꯏꯒꯤꯗꯤ ꯑꯍꯥꯎꯕꯤꯅ ꯊꯣꯡꯕꯅꯤꯅꯦꯍꯦ
ꯃꯥ ꯉꯁꯤ ꯑꯍꯥꯎꯕꯤ ꯇꯥꯕ꯭ꯔꯣ
ꯇꯥꯏꯌꯦ
ꯃꯥ ꯁ ꯌꯥꯝ ꯍꯥꯎ ꯗꯨ ꯃꯥꯂꯦ
ꯈꯪꯗꯦ ꯍꯥꯎꯒꯗꯔꯥ ꯍꯥꯎꯔꯣꯏꯗ꯭ꯔꯥꯗꯤ ꯈꯪꯗꯦ ꯑ ꯍꯥꯎꯕꯤꯅꯗꯤ ꯊꯣꯡꯕꯅꯦ
ꯅꯪ ꯅꯍꯥꯟꯃꯨꯛ ꯅꯥꯕ ꯇꯣꯏꯅ ꯍꯧꯋꯦꯗꯨꯗꯤ ꯅꯥꯗ꯭ꯔꯥꯕꯣ ꯑꯃ ꯅꯪꯒꯤ ꯈꯅꯥꯎ ꯅꯥꯕꯤ ꯇꯧꯕꯩꯗꯣ
ꯐꯔꯦ ꯍꯥꯏꯗꯤ ꯑꯩꯗꯣ ꯍꯧꯖꯤꯛꯇꯤ ꯑꯗꯨꯃꯥꯏꯅ ꯌꯥꯝ ꯇꯣꯏꯅ ꯅꯥꯕꯗꯣ ꯅꯥꯈꯤꯗ꯭ꯔꯦꯕ ꯊꯥꯏꯅꯗꯤ ꯃꯥ ꯇꯣꯏꯅ ꯅꯥꯔꯝꯕ ꯍꯤꯗꯥꯛ ꯒꯨꯂꯤꯃꯨꯛ ꯆꯥꯔꯦꯗꯅꯀꯣ
ꯎꯝ
ꯆꯥꯔꯕ ꯃꯇꯨꯡꯗ ꯑꯃꯨꯛ ꯑꯩꯁꯦ ꯍꯥꯏꯗꯤ ꯆꯍꯤ ꯑꯃ ꯆꯠꯄ ꯚꯦꯛꯁꯤꯟ ꯀꯥꯞꯊꯣꯛꯑꯦꯕ
ꯑꯥ
ꯑꯥ ꯀꯩꯅꯣ ꯍꯥꯏꯗꯤ ꯂꯣꯛ ꯂꯥꯏꯍꯧ ꯇꯧꯒꯟꯗꯅꯕ ꯈꯣꯠꯇꯅꯕ ꯚꯦꯛꯁꯤꯟꯅ ꯑꯗꯨ ꯄꯨꯔꯥ ꯐꯕꯗꯤ ꯅꯠꯇꯦ ꯍꯥꯏꯗꯤ ꯈꯔꯗꯤ ꯉ ꯉꯥꯛꯊꯣꯛꯄ ꯑꯣꯏꯗꯣꯏꯅꯦꯕ ꯃꯥꯁꯦ
ꯎꯝ
ꯃꯆꯥꯝꯗꯨ ꯅꯛꯊꯣꯛꯄ ꯑꯗꯨ ꯀꯥꯞꯄꯐꯧꯗ ꯑꯗꯨ ꯀꯥꯞꯄ ꯃꯇꯨꯡꯁꯤꯗꯅꯦ ꯑꯃꯨꯛ ꯑꯃꯨꯛ ꯍꯥꯏꯗꯤ ꯉꯥꯛꯇꯤ ꯉꯥꯛꯊꯣꯛꯂꯒ ꯑꯗꯨꯝ ꯈꯔꯗꯤ ꯇꯣꯏ ꯇꯣꯏꯅ ꯆꯕꯤꯠ ꯆꯕꯤꯠꯇꯤ ꯑꯗꯨꯝ ꯅꯥꯔꯦꯕ ꯍꯥꯏꯗꯤ ꯌꯥꯝ ꯀꯟꯕ ꯅꯠꯇꯕꯤ ꯑꯗꯨ ꯑꯗꯨ ꯑꯗꯨꯏ ꯃꯇꯨꯡꯗ ꯑꯃꯨꯛ ꯑꯃꯁꯤꯡ ꯌꯥꯏꯉꯪ ꯐꯨꯠꯂ ꯊꯛꯄꯗꯒꯤ
ꯎꯝ ꯍꯣꯏ ꯑꯗꯨꯗꯣ ꯌꯥꯝ ꯐꯩ ꯍꯥꯏꯌꯦ ꯑꯗꯨꯒꯅꯦ ꯁꯨꯃꯥꯏꯅ ꯁꯤꯡꯒꯨꯝꯕ ꯌꯥꯝ ꯐꯨꯠꯂꯒ ꯀꯩꯅꯣ ꯇꯧꯕꯁꯦ ꯃꯤꯒꯤ ꯀꯨꯆꯨꯁꯨ ꯌꯥꯝ ꯁꯦꯡꯇꯣꯛꯄ ꯑꯣꯏꯕꯗꯣ
ꯍꯣꯏ ꯍꯥꯏꯌꯦ ꯃꯤ ꯑꯥ ꯌꯥꯏꯉꯪꯖꯦ ꯅꯣꯡꯃꯗ ꯃꯅꯥꯎ ꯑꯃꯃꯝ ꯆꯥꯔꯗꯤ ꯀꯨꯠꯆꯨ ꯐꯖꯩ ꯍꯥꯏꯅꯦ
ꯃꯥꯅꯦ ꯀꯨꯆꯨ ꯐꯖꯩ ꯍꯥꯏꯅꯕꯅꯦꯕ ꯑꯗꯣ ꯏꯃꯥꯟꯅꯕꯤ ꯃꯣꯏ ꯃꯅꯝꯑꯝꯖꯨꯀꯣ ꯁꯨꯃꯥꯏꯅ ꯇꯧꯋꯦꯌꯦ ꯍꯥꯏꯗꯤ ꯌꯦꯡꯉꯪꯗꯣ ꯑꯗꯨꯝ ꯃꯥꯗꯣ ꯐꯨꯠꯂꯒ ꯑꯗꯨꯝ ꯊꯛꯄ ꯃꯥꯜꯂꯦ ꯑꯗꯨꯗꯒꯤ ꯑꯗꯨꯒ ꯑꯗꯨꯝ ꯁꯥꯏꯕꯁꯨ ꯌꯥꯕ ꯃꯥꯜꯂꯦ ꯃꯥꯗꯣ ꯑꯗꯨꯝ ꯆꯥꯕꯁꯨ
ꯃꯗꯤ ꯍꯤꯡꯅ ꯁꯥꯏꯔꯖꯨ ꯌꯥꯏꯌꯦ
ꯍꯤꯡꯅ ꯆꯥꯏꯕ ꯃꯥꯜꯂꯦꯕꯀꯣ ꯑꯗꯨꯃꯥꯏꯅ ꯇꯧꯋꯦ ꯃꯥꯗꯨ ꯀꯨꯆꯨꯖꯨ ꯍꯥꯏꯗꯤ ꯇꯕꯥ ꯇꯕꯥꯔꯒ ꯌꯥꯝ ꯐꯖꯩ ꯑꯣꯏꯕꯗꯣ
ꯍꯣꯏ ꯑꯗꯨꯕꯨꯅꯦ ꯑꯁ ꯍꯤꯡꯅ ꯁꯥꯥꯏꯕꯗꯨꯗꯤ ꯌꯥꯝ ꯍꯥꯎꯇꯕꯅꯤꯀꯣꯗꯣ
ꯍꯤꯡ ꯅꯝ ꯅꯝꯕꯅꯦ ꯍꯥꯕ
ꯑꯗꯤ ꯃꯥꯒꯤ ꯀꯨꯆꯨ ꯐꯖꯩ ꯍꯥꯏꯔꯁꯨ ꯃꯥꯒꯤ ꯃꯍꯥꯎꯗꯨꯅꯈꯣꯏꯁꯦ ꯆꯥꯕ ꯉꯝꯗꯕꯗꯣ
ꯎꯝ
ꯑꯗꯨꯗꯨꯒꯤ ꯑꯗꯨꯒꯤꯅꯦ ꯆꯥꯟꯅꯗ ꯑꯗꯣ ꯐꯨꯠꯂꯗꯤ ꯑꯃꯨꯛ ꯀꯩꯝ ꯇꯧꯗ꯭ꯔꯕꯅꯦ
ꯍꯣꯏ ꯐꯨꯠꯂꯗꯤ ꯅꯪꯅ ꯅꯍꯥꯃꯨꯛ ꯐꯨꯠꯄꯗꯣ ꯑꯗꯨꯗꯤ ꯌꯥꯝ ꯍꯥꯎꯋꯦ
ꯍꯥꯎꯕꯅꯦ ꯍꯥꯏꯗꯤ ꯐꯨꯠꯂꯗꯤ ꯃꯥꯒꯤ ꯑꯃ ꯑꯍꯤꯡꯕꯗꯨꯗꯤ ꯍꯤꯡꯅꯝ ꯅꯝꯃꯒ ꯇꯣꯉꯥꯟꯕ ꯍꯥꯏꯗꯤ ꯏꯁꯥꯁꯤꯗ ꯊꯔ ꯅꯤꯛꯄ ꯑꯃ ꯌꯥꯎꯕꯅꯦꯕ
ꯑꯈꯣꯏꯒꯤꯅꯦ ꯑꯈꯣꯏ ꯍꯣꯁ ꯑꯗꯨꯗꯨꯅꯅꯦ ꯕꯣꯏꯂꯔ ꯐꯥꯎꯕ ꯆꯤꯡꯕ ꯄꯥꯛ ꯉꯝꯗꯕ ꯃꯥꯜꯂꯦ ꯃꯣꯏꯗꯣ
ꯑꯗꯨ ꯃꯩ ꯁꯣꯜꯂꯝꯒꯅꯤ
ꯃꯩ ꯌꯥꯝ ꯁꯣꯜꯂꯦꯌꯦ ꯃꯅꯨꯡꯗꯣ ꯑꯗꯨꯗꯨꯅ ꯇꯜꯂꯦ ꯁꯤꯖꯤꯟꯅꯗꯨꯕꯒ ꯑꯝꯇ
ꯏꯁ ꯀꯤꯖꯩꯀꯣ ꯑꯩꯅꯍꯟ ꯃꯨꯛ ꯃꯤꯒꯤ ꯄꯣꯠꯇꯣ ꯀꯩꯅꯣꯃ ꯇꯧꯒꯤꯕꯗꯒꯤ ꯃꯩꯒꯤ ꯊꯕꯛꯁꯦ ꯑꯗꯨꯒ ꯑꯩꯒꯤ ꯕꯣꯏꯂꯔ ꯍꯣꯏ ꯍꯥꯏꯔꯛꯑꯣ
ꯅꯪꯒꯤ ꯕꯣꯏꯂꯔ ꯀꯩꯗꯧꯕ
ꯑꯩꯒꯤ ꯕꯣꯏꯂꯔꯖꯨ ꯆꯥꯏꯗꯨꯗꯤ
ꯎꯝ ꯈꯪꯍꯧꯋꯤꯅꯦ ꯅꯪ ꯕꯣꯏꯂꯔ ꯀꯩꯅꯣ ꯇꯧꯒꯤꯕꯗꯣ
ꯑꯗꯨꯅ ꯃꯩꯒꯤ ꯊꯕꯛꯁꯦ ꯀꯌꯥ ꯑꯩ ꯄꯥꯈꯠꯂꯦꯕ
ꯑꯗꯣ ꯇꯜꯂꯤꯗ ꯃꯩꯒꯤ ꯊꯕꯛꯁꯦ ꯇꯧꯁꯨ ꯇꯧꯅꯤꯡꯗꯦ ꯑꯩꯗꯤ
ꯃꯥꯅꯤ ꯁꯣꯏ ꯉꯥꯝꯃꯗꯤ ꯌꯦꯡꯉꯣ
ꯃꯥꯅꯦ ꯇꯝ ꯉꯝꯕ ꯇꯝ ꯇꯝꯕ ꯉꯝꯕ ꯅꯠꯇꯦ ꯐꯣꯛ ꯂꯥꯎꯅꯀ ꯇꯧꯔꯛꯑꯦꯅ ꯈꯜꯂꯣ ꯑꯁ ꯑꯩ ꯉꯝꯃꯣꯏ ꯑꯩ ꯁꯨꯉꯝꯉꯝꯃꯣꯏ ꯍꯥꯏꯁꯤꯅꯤ
ꯃꯥꯅꯤ ꯇꯧꯔꯤꯖꯦ ꯆꯦꯛꯁꯤꯟꯅ ꯂꯩꯕꯅ ꯈ꯭ꯋꯥꯏꯗꯒꯤ ꯐꯔꯦ
ꯃꯥꯅꯦ ꯒꯤꯖꯩꯌꯦꯕ ꯈꯪꯉꯕ ꯒ꯭ꯌꯥꯁ ꯅꯨꯡꯒꯤ ꯊꯕꯛꯁꯤꯅ ꯑꯃꯨꯛ ꯈꯤꯇꯪꯁꯨꯝ ꯈꯨꯂꯣꯏꯅꯔꯄ ꯑꯣꯏꯕꯒꯤ ꯐꯕꯗꯣ
ꯐꯩꯌꯦ
ꯑꯗꯨꯒ ꯑꯗꯨꯃꯥꯏꯅ ꯃꯩꯒꯤ ꯊꯕꯛꯁꯤꯗꯤꯀꯣ ꯀꯤꯕ ꯌꯥꯝꯅ
ꯑꯗꯨꯒ ꯒ꯭ꯌꯥꯁꯇꯤ ꯍꯦꯛꯇ ꯀꯩꯅꯣ ꯇꯧꯗꯦꯗꯅ ꯍꯥꯏꯗꯤ ꯂꯤꯛ ꯑꯣꯏꯔꯦ ꯈꯣꯠꯂꯦ ꯍꯥꯏꯔꯖꯨ ꯃ ꯗꯤ
ꯃꯅꯝ ꯑꯃ ꯊꯗꯣꯔꯛꯏꯗꯅ
ꯉꯥꯏꯃꯛꯇꯤ ꯑꯣꯏꯗꯦ ꯍꯥꯏꯗꯤ ꯈꯨꯗꯛꯇ ꯍꯦꯛꯇ ꯔꯤꯛꯁꯇꯨ ꯀꯩꯅꯣ ꯇꯧꯕ ꯅꯠꯇꯦꯗꯅ
ꯃꯥꯅꯦ
ꯗꯤ ꯈ ꯆꯤꯡꯉꯛꯑꯗꯤ ꯈꯪꯍꯧꯄꯣꯠꯇꯦ ꯍꯥꯏꯕ
ꯃꯥꯅꯦ ꯈꯥꯡꯍꯧ ꯄꯣꯟꯇꯦ
ꯆꯤꯡꯒꯦ ꯀꯥꯏ ꯍꯥꯏꯔꯝꯄꯣꯟꯇꯦ
ꯃꯥꯅꯦ ꯆꯤꯡꯒꯦ ꯀ ꯍꯥꯏꯔꯝꯕꯣꯗꯤ ꯑꯗꯨꯝ ꯆꯤꯡꯕꯤꯅꯦ ꯑꯩꯗꯤ ꯄꯤꯛꯏꯉꯩꯗ ꯌꯥꯝ ꯆꯪ ꯑꯦ ꯑꯃ ꯏꯁꯇꯦꯞꯂꯥꯏꯖꯔ ꯍꯥꯏꯕ꯭ꯔ ꯑꯃ ꯂꯩꯕꯗꯣ ꯇꯤꯚꯤꯒꯤꯗ ꯑꯃ ꯌꯥꯎꯕ ꯑꯃ ꯌꯥꯎꯕꯅꯤꯅꯦ ꯑꯗꯨꯗ ꯈꯔ ꯆꯤꯡ ꯑꯗꯨꯒꯅꯦ ꯀꯩꯅꯣꯁꯨ ꯌꯥꯝ ꯇꯧꯔꯛꯑꯦ ꯑꯥ ꯀꯩꯅꯣꯅꯦ ꯑꯈꯣꯏꯒꯤ ꯃꯩꯒꯤ ꯀꯩꯅꯣ ꯊꯝꯕꯗꯣ ꯆꯤꯡꯈꯠ ꯆꯤꯡꯈ ꯇꯧꯕꯒꯤ ꯃꯩꯒꯤ ꯄꯨꯅꯕ ꯃꯩ ꯄꯨꯅꯕꯒꯤ ꯑꯃ ꯂꯩꯕꯗꯣ ꯐ꯭ꯌꯨꯁꯀꯤ ꯇꯥꯏꯞꯇ ꯃꯥ ꯐ꯭ꯌꯨꯁꯀ ꯍꯥꯞꯄ ꯂꯩꯕꯗꯣ ꯑꯗꯨꯒꯤꯗꯨꯗ ꯇꯧ ꯗꯀꯣ ꯑꯗꯨꯒꯤꯗꯨꯗꯁꯨ ꯑꯁ ꯈꯪꯗꯦ ꯑꯈꯣꯏꯒꯤꯗꯨꯗꯤ ꯌꯥꯝ ꯅꯨꯡꯉꯥꯏꯇꯦꯕ ꯄ꯭ꯔꯦ ꯄ꯭ꯔꯦ ꯄ꯭ꯔꯦꯛ ꯀꯥꯞ ꯄꯤ ꯇꯧꯋꯦꯕꯀꯣ ꯆꯩꯅꯒ ꯊꯣꯝꯗꯣꯔꯤꯕꯅꯦ ꯑꯗꯨꯗꯩꯗꯨꯗ ꯑꯁ ꯌꯥꯝ ꯇꯧꯔꯛꯈ꯭ꯔꯦꯗ ꯃꯩꯒꯤꯗꯕꯛꯁꯦ
ꯃꯩꯖꯦ ꯑꯩꯖꯦ ꯆꯤꯡꯗꯤ ꯌꯥꯝ ꯆꯤꯡꯉꯦꯕ ꯈꯪꯉꯕ꯭ꯔ ꯃꯤꯗ ꯆꯤꯡꯗꯕꯩ ꯑꯩꯅ ꯀꯤꯕꯤꯗꯦ ꯍꯥꯏꯖꯦ ꯌꯥꯝ ꯊꯋꯥ ꯁꯥꯥꯕꯤꯗꯕꯗꯣ ꯊꯤꯅ ꯆꯤꯡꯗꯕꯒꯤ
ꯑꯗꯨ ꯍꯣꯏ ꯍꯣꯏ ꯈꯤꯇꯪ ꯈꯤꯇꯪ ꯆꯤꯡꯂꯤ ꯆꯤꯡꯂꯤ ꯇꯧꯕꯗꯨꯕꯨꯗꯤ ꯀꯩꯝ ꯀꯤꯗꯕꯅꯦꯕ ꯑꯁ ꯑꯃꯈꯛ ꯅꯍꯟꯃꯨꯛ ꯀꯩꯅꯣꯝ ꯂꯩꯔꯝꯕꯗꯣ ꯈꯪꯕ꯭ꯔ ꯑꯥ ꯀꯩ ꯍꯥꯏꯗꯣꯏꯅꯣꯅꯦ ꯍꯤꯇꯔ ꯍꯥꯏꯗꯣꯏꯔ ꯑꯃꯒ ꯃꯩꯒ ꯐꯖꯅ ꯆꯠꯂꯒ ꯑꯃ ꯂꯩꯔꯝꯕ ꯑꯃ ꯂꯩꯕꯅꯤꯅꯦ ꯑꯗꯨꯒꯤꯗꯨꯗꯤ ꯑꯗꯨꯒꯤꯗꯤ ꯐꯖꯅ ꯁꯥꯊꯤꯕꯅꯦ
ꯑꯥ ꯑꯥ
ꯑꯗꯨꯁꯨ ꯇꯧꯔꯝꯃꯦ ꯑꯗꯨꯗꯩꯗꯣ ꯑꯩꯈꯣꯏ ꯑꯉꯥꯡꯁꯪ ꯉꯥꯡꯕꯗꯣ ꯑꯗꯨ ꯇꯟꯗꯅ ꯑꯗꯨꯝ ꯇꯧꯈꯤꯗ꯭ꯔꯦ ꯑꯩꯈꯣꯏ
ꯑꯩꯒꯤ ꯔꯥꯏꯠ ꯀꯩꯅꯣꯗ ꯆꯥꯛ ꯊꯣꯡꯅꯕꯤꯗꯨꯗ ꯑꯃꯨꯛ ꯃꯔꯤꯔꯛ ꯑꯃ ꯆꯤꯡꯉꯕꯅꯦ ꯃꯩꯗꯨ ꯃꯨꯊꯠꯇꯅ ꯈꯨꯠ ꯊꯤꯡꯖꯤꯟꯕꯒꯤ
ꯎꯝ
ꯑꯗꯨꯗꯨꯒ
ꯑ ꯀꯥ ꯍꯅꯒꯤꯗꯨ ꯈꯪꯉꯤ ꯄꯔꯦꯛ ꯄꯔꯦꯛ ꯄꯔꯦꯛ ꯀꯥꯞꯄꯅꯤ
ꯑꯗꯨ ꯑꯩꯗꯤ ꯃꯅꯨꯡꯗ ꯈꯨꯕꯤ ꯊꯤꯟꯖꯤꯜꯂꯤꯗꯨ ꯒ꯭ꯌꯥꯟ ꯇꯥꯗꯕꯤꯗ ꯁ꯭ꯋꯤꯁꯇꯨ ꯃꯦꯠꯂꯒ ꯑꯩꯉꯣꯟꯗ ꯑꯗꯨꯝ ꯆꯤꯡ
ꯍꯩꯃ ꯀꯩ ꯅꯪ ꯈꯨꯕꯤ ꯊꯤꯡꯖꯤꯜꯂꯤꯕ
ꯍꯣꯏ
ꯃꯥ ꯅꯪꯗꯤ ꯀꯩꯅꯣꯝ ꯇꯧꯋꯦꯅ
ꯑꯩꯗꯣ ꯆꯤꯡꯉꯥ ꯀꯥꯟꯗ ꯒ꯭ꯌꯥꯟ ꯂꯥꯛꯢꯅꯦ ꯒ꯭ꯌꯥꯟ ꯂꯥꯛ ꯆꯤꯡꯉꯀꯥꯟꯗ
ꯑꯁ ꯂꯥꯛꯄꯣ ꯂꯥꯛꯃꯟꯗꯦ ꯆꯠꯂꯣ ꯑꯁ꯭ꯏꯗ ꯑꯗꯨ ꯈꯨꯕꯤ ꯊꯤꯡꯖꯤꯜꯂꯦ ꯑꯗꯨꯒ ꯆꯤꯡꯉꯦ ꯑꯩꯗꯤ ꯑꯃꯨ ꯃꯨꯛ ꯁꯨ ꯅꯨꯡꯉꯥꯏꯇꯖꯠꯅꯤ ꯑꯗꯨ ꯑꯗꯨ ꯃꯅꯨꯡꯗ ꯌꯥꯎꯕ ꯀꯥꯡꯗꯨꯅ ꯄ꯭ꯔꯦꯛ ꯄ꯭ꯔꯦꯛ ꯄ꯭ꯔꯦꯛ ꯀꯥꯞꯄꯗꯣ
ꯃꯥ ꯃꯅꯝ ꯈꯨꯅꯝ ꯊꯤꯗꯣꯉ ꯅꯪ ꯈꯪꯕ꯭ꯔꯗꯣ ꯅꯪ ꯃꯅꯝ ꯅꯝꯃꯕ ꯅꯠꯇ꯭ꯔꯣ ꯑꯗꯨꯒꯤ ꯀꯥꯡ ꯄ꯭ꯔꯦꯛ ꯀ꯭ꯔꯦꯛ ꯀꯥꯞꯄꯗꯣ
ꯑꯥ ꯄ꯭ꯔꯦꯞ ꯄ꯭ꯔꯦꯞ ꯀꯥꯞꯄꯗꯣ ꯈꯪꯉꯦ ꯑꯗꯨ ꯀꯥꯡꯗꯣ ꯅꯨꯡꯉꯥꯏꯇꯕꯗꯣ ꯍꯥꯏꯗꯤ ꯀꯥꯡꯗꯣ ꯃꯊꯟꯇ ꯍꯥꯏꯗꯤ ꯃꯅꯨꯡꯗꯨꯗ ꯑꯦꯂꯔꯖꯤ ꯆꯤꯡꯉꯝꯅꯤ ꯈꯪꯕꯗ ꯅꯨꯡꯉꯥꯏꯇꯕꯗꯣ
ꯄꯤꯛꯄꯅꯤꯅ ꯑꯃꯨꯛ ꯆꯤꯡꯕꯗ ꯁꯤꯕꯨ ꯁꯤꯔꯝꯅꯤꯗ
ꯎꯝ ꯁꯤꯔꯝꯅꯤ ꯑꯃꯨꯛꯇꯪ ꯆꯤꯡꯕꯗ ꯁꯤꯕꯅꯦ ꯑꯗꯨꯒꯅꯦ ꯃꯅꯨꯡꯗꯅꯦ ꯀꯩꯒꯨꯝꯕ ꯃꯣꯏꯁꯦ ꯃꯅꯨꯡꯗ ꯆꯤꯛ ꯍꯧꯗꯕ ꯌꯥꯎꯕꯗꯣ ꯀ꯭ꯔꯣꯛ ꯀ꯭ꯔꯣꯛ ꯅꯤꯛꯑꯣꯕꯀꯣ ꯑꯗꯨꯝ ꯄꯦꯛ ꯄꯦꯛ ꯀꯥꯞꯄꯒ ꯆꯤꯡꯕꯅꯦ
ꯍꯣꯏ ꯑꯗꯨꯒ ꯀꯥꯊꯦꯛꯄ ꯃꯅꯝꯗꯣ ꯑꯁ ꯏꯃꯥ
ꯍꯣ ꯍꯣ ꯀꯥꯊꯦꯛꯄ ꯃꯅꯝꯗꯣ ꯅꯝꯕꯅꯦ ꯌꯥꯝ ꯑꯍꯥꯟꯕꯗꯒꯗꯤ ꯁꯨꯝ ꯍꯥꯏꯗꯤ ꯆꯤꯡꯗꯕꯣꯏꯒ ꯅꯤꯡꯕ ꯃꯥꯟꯕꯗꯣ ꯆꯤꯡꯕꯅꯦꯕ ꯃꯣꯏꯗꯣ ꯌꯥꯝ ꯃꯥꯟꯕꯅꯦ ꯍꯥꯏꯗꯤ ꯁꯤꯔꯝꯃꯣꯏꯗꯕꯒ ꯌꯥꯝ ꯃꯥꯟꯕꯅꯦꯕ
ꯃꯥꯜꯂꯦ
ꯑꯗꯨꯝ ꯑꯗꯨꯗꯨꯅ ꯍꯥꯠꯄꯗꯨꯗꯤ ꯅꯨꯡꯉꯥꯏꯌꯦ ꯑꯩꯗꯤꯀꯣ ꯑꯁ ꯐꯖꯅ ꯍꯥꯞꯄꯤꯅꯤ ꯄ꯭ꯔꯦꯛ ꯄ꯭ꯔꯦꯛ ꯄ꯭ꯔꯦꯛ ꯄ꯭ꯔꯦꯛ ꯄ꯭ꯔꯦꯛ ꯀꯥꯞꯄꯒ
ꯑꯗꯨꯗꯨꯒ ꯁꯨꯃꯥꯏꯅ ꯃꯥꯡꯒꯣꯟꯗ ꯐꯛꯀꯨꯝꯕꯒ ꯀꯣꯟꯁꯤꯜꯂ ꯊꯥꯅꯝꯕꯗꯣ ꯈꯪꯕ꯭ꯔꯥ ꯅꯨꯡꯗꯥꯡ
ꯑꯥ
ꯑꯗꯨꯒ ꯅꯣꯡꯉꯥꯜꯂꯛꯄꯗ ꯐꯛ ꯃꯅꯨꯡꯗ ꯀꯥꯡ ꯃꯌꯥꯝꯒ ꯌꯥꯎꯔꯝꯕꯗꯨ ꯅꯪ ꯎꯗ꯭ꯔꯤ
ꯑꯥ ꯌꯥꯎꯕꯅꯤ ꯌꯥꯎꯕꯅꯤ ꯌꯥꯎꯕꯅꯤ
ꯑꯗꯨ ꯑꯩꯅ ꯈꯜꯂꯤꯅꯦꯀꯣ ꯑꯗꯨ ꯑꯗꯨꯃꯥꯏꯅ ꯇꯧꯔꯒ ꯐꯛ ꯃꯅꯨꯡꯗꯨꯗ ꯀꯥꯡꯗꯣ ꯆꯦꯟꯊꯣꯛꯍꯟꯗꯕꯤꯗ ꯍꯧꯖꯤꯛꯀꯤ ꯀꯥꯡ ꯍꯥꯥꯠꯅꯕꯤꯗꯨꯅ ꯍꯥꯠꯂꯗꯤ ꯌꯥꯝ ꯍꯥꯠꯅꯤ ꯀꯥꯏꯅ ꯈꯟꯖꯥꯅꯤ ꯑꯩ
ꯎꯝ ꯃꯥꯅꯦ ꯌꯥꯝ ꯍꯥꯠꯇꯣꯏꯅꯤ ꯑꯗꯨꯃꯥꯏꯅ ꯀꯩꯅꯣ ꯇꯧꯔꯤꯉꯩꯗꯨꯗ ꯑꯗꯨ ꯃꯣꯏꯁꯦ ꯃꯆꯥꯁꯨ ꯃꯌꯥꯝ ꯃꯌꯥꯝ ꯄꯣꯛꯄꯅꯤꯅꯀꯣ
ꯑꯁ ꯄꯣꯛꯢꯍꯦ ꯃꯥ ꯏꯁꯤꯡ ꯐꯠꯇꯕ ꯈꯣꯡꯕꯥꯟꯒꯤꯗꯨꯗ ꯏꯃꯥ ꯂꯩꯕ ꯃꯌꯥꯝꯗꯨ ꯅꯪ ꯎꯔꯛꯇ꯭ꯔ
ꯑꯈꯣꯏꯒꯤ ꯍꯪꯕꯥ ꯌꯨꯝꯒꯤꯗ ꯏꯁꯤꯡ ꯇꯥꯐꯝ ꯁꯦꯝꯕ ꯅꯨꯄꯥ ꯑꯃ ꯂꯩꯕꯀꯣ ꯑꯗꯨꯒꯤꯁꯤꯗꯅꯅꯦ ꯁꯦꯝꯕꯁꯤꯗ ꯁꯨꯃꯥꯏꯟ ꯍꯥꯏꯕ ꯑꯈꯣꯏꯒꯤꯗꯨꯅ ꯋꯥꯡꯈꯠꯂꯒ ꯑꯃ ꯆꯦꯟꯊꯅꯕꯗꯨꯅ ꯈꯤꯇꯪ ꯅꯦꯝꯍꯜꯂꯝꯃꯣ ꯑꯗꯨꯗꯣ ꯀꯅꯣꯅ ꯆꯟꯕꯒꯤ ꯑꯣꯢꯗꯣꯢꯅꯦꯕ ꯍꯥꯏꯗꯤ ꯕꯤꯂꯥ ꯇꯤ ꯇꯧꯔꯒ ꯆꯟꯕꯗꯣ ꯑꯗꯨꯗꯩꯗꯨꯗꯅꯦ ꯅꯨꯄꯥꯗꯨꯅ ꯆꯠꯂꯝꯃꯤꯅ ꯀꯃꯥꯏꯟ ꯆꯜꯂꯝꯃꯤ ꯈꯪꯉꯕ ꯅꯦꯝꯍꯜꯂꯣ ꯍꯥꯏꯕ ꯖꯒꯥꯗꯨꯗꯅꯦ ꯈꯪꯉꯦ ꯈꯪꯉꯦꯅ ꯂꯩꯍꯧꯔꯕꯅꯦꯕꯀꯣ ꯋꯥꯡꯈꯜꯂꯝꯃꯦ
ꯎꯝ
ꯆꯦꯟꯊꯗꯨꯕ ꯏꯁꯤꯡꯗꯨꯅꯅꯦ ꯆꯦꯟꯗ꯭ꯔꯦꯗꯅ ꯋꯥꯡꯉꯝꯅꯤꯅ ꯑꯃꯗꯨꯅ ꯀꯨꯠꯂꯕꯅꯤꯅ ꯕꯦꯔꯥꯅꯦ ꯍꯥꯏꯁꯤꯅꯤ
ꯅꯥ ꯄꯨ ꯇꯥꯕ ꯈꯔ ꯋꯥꯠꯂꯦ ꯍꯥꯏꯕ ꯑꯗꯨꯕꯨ ꯃꯤꯅ ꯋꯥ ꯑꯃ ꯍꯪꯉꯥꯡꯕꯅꯤꯅꯀꯣ ꯑꯃꯅꯤ ꯃꯥꯅ ꯇꯧꯔꯛꯀꯗꯣꯏꯁꯤ
ꯑꯗꯨꯗꯩꯗꯣ ꯃꯥꯗꯣ ꯍꯥꯏꯗꯤ ꯅꯤꯡꯉꯣꯜ ꯅꯤꯡꯉꯣꯜ ꯃꯋꯥꯥ ꯑꯣꯏꯕꯒꯤ ꯍꯥꯏ ꯋꯥꯅꯤ ꯃꯥ ꯀꯟꯊꯣꯑꯒ ꯃꯤ ꯑꯇꯣꯞꯄ ꯍꯥꯏꯕꯁꯨ ꯃꯨ ꯐꯔꯛ ꯇꯥꯏꯗꯅ
ꯃꯥꯅꯦ ꯐꯖꯗꯕꯗꯣ
ꯎꯝ ꯑꯗꯨꯒꯤꯁꯨ ꯇꯧꯏꯅꯦꯕ ꯈꯪꯉꯕ ꯑꯗꯨꯒꯗꯤ ꯑꯁ ꯄꯨꯔꯥ ꯑꯣꯟꯇꯩꯅꯅꯅꯦ ꯇꯧꯔꯝꯃꯤꯁꯦ
ꯂꯣꯏꯅꯕꯅ ꯃꯊꯥ ꯁꯥꯔꯝꯅꯤ
ꯃꯥꯅꯦ ꯃꯊꯥ ꯈꯨꯠꯁꯥ ꯑꯝꯅꯤ ꯂꯣꯏꯅꯕꯗꯤ
ꯑꯁ ꯅꯪꯒꯤ ꯀꯥꯗꯣ ꯃꯤ ꯀ꯭ꯌꯥ ꯂꯩꯃꯤꯟꯅꯒꯦ
ꯃꯤ ꯑꯅꯤ ꯂꯩꯌꯦ ꯆꯤꯆꯦ ꯑꯃꯒ
ꯑꯣ ꯑꯩꯈꯣꯏꯗꯤ ꯑꯍꯨꯝ ꯂꯩ ꯑꯃꯗꯤ ꯍꯧꯒꯠꯇ꯭ꯔꯤ
ꯃꯥꯗꯤ ꯀꯩꯅꯣ ꯇꯧꯕꯒꯨꯝꯕꯅꯦ ꯍꯧꯖꯤ ꯍꯧꯖꯤꯛꯀꯤ ꯂꯩꯔꯤ ꯆꯤꯆꯦ ꯗꯨꯗꯤꯀꯣ ꯃꯥꯗꯤ ꯗꯤꯖꯥꯔꯇꯦꯁꯟꯗꯣ ꯂꯣꯏꯕ ꯉꯥꯏꯕꯒꯤ ꯑꯣꯏꯕꯒꯤꯀꯣ ꯀꯩꯝꯇ ꯇꯧꯗꯦꯕ ꯃꯥꯒꯤ ꯄꯨꯟꯁꯤꯗꯣ ꯑꯩꯅ ꯑꯣꯏꯅꯤꯡꯕꯗꯣ
ꯈꯣꯏꯁꯨ ꯇꯧꯔꯛꯈꯤꯗꯣꯏꯅꯦ
ꯃꯆꯥꯔ ꯋꯥꯔꯤ ꯁꯥꯟꯅꯔꯥ ꯈꯪꯗꯦ ꯌꯥꯝ ꯅꯨꯡꯉꯥꯏꯅ ꯂꯩꯕꯗꯨ
ꯍꯣꯏ ꯅꯨꯉꯥꯏꯗꯣꯏꯅꯦ ꯑꯗꯨ
ꯃꯥꯗꯣ ꯃꯌꯨꯝꯗꯤ ꯆꯠꯇꯤ ꯆꯠꯅꯤꯡꯉꯦ ꯑꯗꯨꯢꯇꯥꯔꯁꯨ ꯍꯖꯤꯛꯀꯤ ꯑꯈꯣꯏꯒꯤ ꯂꯩꯔꯤꯕ ꯎꯝ ꯎꯝ ꯀꯩꯅꯣꯖꯨ ꯅꯤꯅꯦ ꯗꯣ ꯑꯗꯨꯗꯨꯅ ꯄꯩꯁꯥ ꯇꯥꯕꯤꯌꯣ ꯍꯥꯏꯕ ꯌꯥꯗꯕ ꯃꯥꯜꯂꯦ ꯃꯌꯨꯝ ꯆꯠꯂꯒ
ꯑꯣ ꯎ ꯌꯥꯔꯝ ꯃꯣꯏꯌꯦ
ꯎꯝ ꯑꯗꯨꯗꯨꯒꯤ ꯌꯥꯗꯕꯒꯤ ꯑꯁ ꯐꯔꯛ ꯇꯥꯏꯌꯦ ꯌꯥꯗꯕꯅꯤꯅ ꯑꯗꯨꯗꯅ ꯄꯩꯁꯥꯗꯨꯁꯨ ꯃꯥꯁꯨ ꯄꯥꯝꯃꯨꯕꯀꯣ
ꯎꯝ
ꯑꯖꯩꯔꯦ ꯇꯥꯡ ꯀꯨꯟꯇꯔꯦꯠ ꯀꯨꯟꯅꯤꯄꯥꯟ ꯐꯥꯎꯕ ꯂꯩꯗꯣꯔꯤꯕ ꯃꯥꯜꯂꯦ ꯍꯣꯏ ꯍꯣꯏ ꯊꯝꯃꯦ ꯊꯝꯃꯦ ꯑꯗꯨꯗꯤ
ꯑꯥꯎ